ꯅꯠꯇ꯭ꯔꯣꯦ ꯇꯔꯦ ꯑꯗꯨꯝ ꯈꯣꯟꯊꯥꯡ ꯌꯩꯕꯁꯤ ꯑꯗꯨꯝ ꯌ ꯂꯩꯔꯦ ꯑꯩ ꯀꯃꯥꯏꯅ ꯇꯧꯕꯅꯣ ꯈꯪꯗꯦ ꯍꯧꯖꯤꯛꯁꯦ ꯑꯗꯨꯝ ꯈꯣꯟꯊꯥꯡꯁꯦ ꯃꯃꯥꯡ ꯁꯥꯟꯅꯕꯗꯁꯨ ꯌꯩꯈꯤꯕ꯭ꯔꯣ ꯀꯃꯥꯏꯅ ꯇꯧꯒꯦ
ꯑꯗꯨꯝ ꯌꯥꯩꯌꯦ ꯉꯁꯥꯏꯗꯒꯤ
ꯑꯩꯉꯣꯟꯗꯗꯤ ꯈꯣꯟꯊꯥꯡ ꯌꯩꯗꯦꯕꯀꯣ ꯑꯗꯨꯒ ꯍꯟꯗꯛꯇꯤ ꯀꯩ ꯍꯥꯏꯅꯤ ꯍꯦꯛ ꯄꯥꯏꯈꯠꯄꯒꯁꯨ ꯑꯗꯨꯝ ꯋꯥꯔꯤꯁꯦ ꯑꯗꯨꯝ ꯇꯥꯕꯗꯣ ꯇꯧꯋꯦꯕꯀꯣ ꯍꯥꯟꯅꯒꯤ ꯑꯗꯨꯃꯥꯏꯅ ꯒꯦꯞ ꯂꯩꯕ ꯈꯣꯠꯄꯗꯣ ꯀꯩꯝ ꯇꯧꯗ꯭ꯔꯦꯕꯀꯣ ꯈꯊꯥꯡꯁꯨ ꯌꯩꯒꯟꯗꯤꯦ ꯑꯩꯉꯣꯟꯗꯗꯤ ꯄꯥꯛꯅ ꯑꯗꯣ ꯀꯃꯥꯏꯅ ꯇꯧꯔꯤꯅꯣ ꯅꯪꯛꯇꯣꯏꯗꯨꯕꯣ ꯑꯗꯨꯝ ꯍꯦꯛ ꯍꯧꯕꯗꯤ ꯂꯣꯏꯕꯣ ꯑꯗꯨꯝ ꯌꯩꯔ ꯂꯩꯕꯣ ꯀꯃꯥꯏꯅ ꯇꯧꯒꯦ
ꯍꯣꯏ ꯑꯩꯅ ꯉꯥꯡꯕꯗ ꯑꯗꯨꯝ ꯍꯜꯂ ꯇꯥꯕꯗꯣꯀꯣ ꯑꯗꯨꯃꯥꯏꯅ ꯇꯧꯋꯦ ꯑꯗꯨ ꯈꯪꯗꯦ ꯅꯣꯡ ꯃꯪꯕꯩꯔꯒꯦ ꯅꯣꯡ ꯃꯪꯕꯩꯔ ꯉꯁꯥꯏ ꯅꯦꯠꯋꯥꯛꯇꯨ ꯅꯨꯡꯉꯥꯏꯅꯕꯅ ꯑꯩꯗꯤꯥ ꯃꯊꯛꯇꯅꯦ ꯂꯩꯔꯤꯁꯦ ꯍꯧꯖꯤꯛ ꯑꯗꯣ ꯉꯁꯥꯏꯕꯨꯗꯤ ꯉ ꯃꯈꯥꯗ ꯁꯥꯟꯅꯕꯅꯦꯕꯀꯣ ꯃꯈꯥ ꯍꯥꯏꯁꯦ ꯑꯍꯥꯟꯕ ꯐ꯭ꯂꯣꯔꯒꯤ ꯗꯅꯦꯕ ꯑꯗꯨ ꯑꯗꯨꯒ ꯍꯧꯖꯤꯛꯀꯤꯅ ꯑꯃꯨꯛ ꯈ꯭ꯋꯥꯏ ꯃꯇꯣꯟꯒꯤꯗꯣ ꯂꯩꯔ ꯁꯥꯟꯅꯔꯤꯅꯦ ꯊꯥꯁꯨ ꯊꯣꯛꯀꯦ ꯇꯧꯔꯤꯁꯦ ꯅꯣꯡ ꯃꯪꯉꯤꯕ꯭ꯔꯥ ꯈꯪꯗꯦ ꯍꯧꯖꯤꯛꯁꯦ
ꯅꯣꯡꯃꯒꯤ ꯃꯪꯗꯨꯗ ꯀꯩꯅꯣ ꯇꯧꯋꯤ ꯊꯋꯥꯟꯃꯤꯆꯥꯛꯁꯦ ꯊꯣꯛꯑꯦ ꯍꯣꯏ ꯂꯩꯆꯤꯡꯕ ꯑꯩꯄꯩꯗꯤ ꯂꯩꯌꯦꯕꯀꯣ ꯑꯗꯣ ꯊꯋꯥꯟꯃꯤꯆꯥꯛꯇꯤ ꯊꯣꯛꯑꯦ ꯊꯥꯕꯨꯗꯤ ꯊꯣꯛꯑꯝꯕꯅꯦ ꯂꯣꯠꯈꯤꯕ ꯑꯣꯏꯔꯝꯅꯤ ꯌꯥꯝ ꯄꯤꯛꯅ ꯊꯣꯛꯄꯅꯦ ꯉꯁꯤ ꯁꯣꯛꯄꯗꯣ ꯆꯥꯎꯅ ꯊꯣꯛꯈꯤꯗꯕꯅꯤ
ꯍꯣꯏ ꯅꯣꯡ ꯃꯪꯕ ꯅꯣꯡ ꯈꯤꯇꯪ ꯈꯤꯇꯪꯗꯤ ꯂꯩꯕ ꯃꯥꯜꯂꯦꯀꯣ ꯑꯗꯨꯒ ꯍꯌꯦꯡ ꯑꯌꯨꯛꯇ ꯇꯥꯗ꯭ꯔꯒꯗꯤ ꯐꯗꯣꯛꯅꯦ ꯅꯣꯡꯁꯤꯦ ꯑꯌꯨꯛꯇ ꯇꯥꯕꯁꯦ ꯌꯥꯝ ꯅꯨꯡꯉꯥꯏꯇꯦꯕ ꯍꯥꯏꯗꯤ ꯊꯕꯛ ꯆꯠꯄ ꯈꯣꯠꯄ ꯑꯗꯒꯤ ꯋꯥꯋꯀꯤꯡ ꯆꯠꯄꯕꯨ ꯑꯣꯏꯔꯣ ꯌꯥꯝ ꯅꯨꯡꯉꯥꯏꯇꯦꯕ
ꯍꯣꯏ ꯑꯃꯔꯣꯝꯗꯗꯤ ꯑꯗꯨꯝꯃꯥꯏꯅ ꯊꯕꯛ ꯆꯠꯊꯣꯛꯄ ꯃꯤꯒꯤꯗꯤ ꯅꯨꯡꯉꯥꯏꯇꯕ ꯑꯗꯨꯒ ꯍꯥꯏꯗꯤ ꯌꯥꯝ ꯀꯟꯅ ꯉꯟꯅ ꯍꯧꯗ꯭ꯔꯁꯨ ꯌꯥꯕ ꯀꯥꯡꯕꯨꯒꯤ ꯑꯣꯏꯅꯗꯤ ꯑꯌꯨꯛꯇ ꯅꯣꯡ ꯇꯥꯕꯁꯦ ꯍꯥꯏꯅꯔꯤꯅꯦ ꯅꯨꯡꯉꯥꯏꯕꯒꯤ ꯍꯥꯏꯗꯤ ꯈꯪꯗꯦ ꯑꯩ ꯏꯁꯥꯃꯛꯀꯤ ꯑꯣꯏꯅꯁꯨ ꯑꯌꯨꯛꯁꯦ ꯑꯌꯨꯛꯇꯒ ꯅꯣꯡ ꯇꯥꯕꯁꯦ ꯇꯨꯝꯕ ꯌꯥꯝ ꯅꯨꯡꯉꯥꯏꯖꯕꯗꯣ ꯑꯗꯨꯃꯥꯏꯅ ꯇꯧꯋꯦ ꯌꯥꯝ ꯅꯨꯡꯉꯥꯏ ꯍꯥꯏꯇꯥꯔꯦ ꯈꯪꯗꯦ
ꯎꯝ ꯍꯣꯏ ꯅꯨꯡꯉꯥꯏꯕ ꯍꯥꯏꯕꯅꯦ ꯇꯨꯝ ꯍꯥꯏꯗꯤ ꯅꯣꯡꯉꯥꯜꯂꯝꯗꯥꯏ ꯄꯨꯡ ꯑꯍꯨꯝ ꯑꯗꯨꯋꯥꯏꯗꯒ ꯑꯋꯥ ꯑꯍꯨꯝꯅ ꯃꯔꯤ ꯐꯥꯎꯕ ꯇꯥꯔꯒ ꯑꯗꯨꯒ ꯍꯥꯏꯐꯦꯠ ꯇꯥꯔꯝꯃꯒ ꯁꯨꯝ ꯍꯥꯏꯗꯤ ꯇꯨꯝ ꯍꯧꯒꯠꯂꯀꯥꯟꯗꯒ ꯆꯣꯂꯤ ꯆꯣꯂꯤꯒ ꯇꯧꯔꯒ ꯌꯥꯝ ꯐ꯭ꯔꯦꯁ ꯑꯣꯏꯕ ꯑꯃ ꯂꯩꯗꯥꯏꯅꯦ ꯎꯅꯥ ꯋꯥꯅꯥ ꯃꯈꯩꯁꯨ ꯏꯁꯪꯒ ꯁꯪꯉꯒ ꯆꯥꯝꯊꯣꯛꯈꯤꯕꯒꯤ ꯑꯗꯨ ꯌꯥꯝ ꯍꯥꯏꯗꯤ ꯐ꯭ꯔꯦꯁꯇꯤ ꯑꯣꯏꯕꯅꯦ ꯑꯗꯨꯃꯥꯏꯅ ꯇꯧꯕꯗꯣ ꯑꯗꯨꯒ ꯊꯕꯛ ꯆꯠꯂꯝꯗꯥꯏꯁꯤꯗ ꯅꯣꯡ ꯊꯩꯊꯔꯛꯄꯁꯤ ꯑꯣꯏꯔꯦ ꯈ꯭ꯋꯥꯏꯗꯒꯤ ꯁꯥꯎꯅꯤꯡꯕ ꯍꯥꯏꯗꯤ ꯑ ꯒꯥꯔꯤ ꯑꯆꯧꯕꯗ ꯆꯠꯈ꯭ꯔꯗꯤ ꯐꯩꯀꯣ ꯑꯗꯨꯒ ꯃꯆꯥꯗꯒ ꯆꯠꯂꯗꯤ ꯂꯣꯏꯔꯦ
ꯍꯣꯏ ꯑꯗꯨꯅꯦ ꯑꯗꯨꯃꯥꯏꯅ ꯊꯕꯛ ꯆꯠꯊꯣꯛꯄ ꯃꯤꯒꯤ ꯑꯣꯏꯅꯗꯤ ꯑꯆꯧꯕꯕꯨ ꯑꯣꯏꯔꯣ ꯃꯆꯥꯕꯨ ꯑꯣꯏꯔꯣ ꯍꯧꯒꯠꯅꯤꯡꯗꯕꯒꯤ ꯈꯔ ꯑꯃ ꯊꯥ ꯁꯥꯔꯅꯤ ꯑꯗꯒꯤ ꯅꯣꯡ ꯇꯥꯕ ꯍꯥꯏꯕꯁꯤꯃꯛꯇꯕꯨ ꯐꯅ ꯂꯨꯔꯦ ꯍꯥꯏꯔꯁꯨ ꯑꯗꯨꯝ ꯌꯥꯗꯗꯅꯀꯣ ꯑꯩꯈꯣꯏ ꯁ꯭ꯋꯥꯏꯒꯤ ꯂꯝꯕꯤꯗꯤ ꯑꯗꯨꯝ ꯈꯤꯇꯪ ꯂꯣꯏꯁꯨ ꯂꯩꯈꯣꯝꯁꯦ ꯄꯥꯛꯍꯧꯗꯕ ꯌꯥꯗꯕꯅꯦꯕ ꯑꯗꯨ ꯈꯣꯡꯅꯕ ꯑꯃꯨꯛ ꯊꯣꯛꯑꯦ ꯈꯜꯂꯣ ꯑꯗꯒꯤ ꯒꯥꯔꯤꯁꯦ ꯉꯁꯥꯏꯒꯤ ꯑꯩ ꯍꯥꯏꯗꯤ ꯍꯣꯏ ꯅꯪ ꯍꯥꯏ ꯑꯗꯨꯃꯥꯏꯅ ꯃꯆꯥꯗ ꯆꯠꯄꯅꯤꯅ ꯉꯁꯥꯏꯒꯤ ꯑꯆꯧꯕ ꯅꯠꯇꯕꯅꯤꯅ ꯅꯣꯡꯁꯦ ꯔꯦꯟꯀꯣꯠ ꯎꯞꯄꯒ ꯆꯠꯂꯦ ꯍꯥꯏꯔꯁꯨ ꯌꯥꯗꯕꯗꯣ ꯈꯔꯗꯤ ꯑꯗꯨꯝ ꯆꯣꯠꯄꯗꯣ ꯑꯗꯒꯤ ꯅꯣꯡ ꯈꯨꯇꯥꯁꯨ ꯀꯩꯁꯨ ꯆꯨꯝꯗꯕꯅꯤ ꯍꯧꯖꯤꯛꯀꯥꯟꯗꯤ ꯍꯥꯟꯅꯒꯤ ꯑꯗꯨꯃꯥꯏꯅ ꯅꯤꯌꯣꯝ ꯆꯨꯝꯅ ꯇꯥꯕ ꯑꯣꯏꯗꯕꯅꯤ ꯑꯃꯨꯛ ꯐꯩꯗꯤꯡ ꯐꯩꯗꯥꯡ ꯇꯧꯔꯛꯀꯅꯤ ꯅꯨꯡꯁꯤꯠ ꯑꯃꯨꯛ ꯁꯤꯖꯤꯜꯂꯀꯅꯤ ꯍꯥꯏꯗꯤ ꯍꯦꯟꯅ ꯀꯩꯅꯣ ꯑꯣꯏꯕꯗꯨ ꯑꯣꯏꯌꯦꯕ ꯅꯣꯡ ꯇꯥꯔꯦ ꯈ ꯍꯥꯏꯔꯒ ꯇꯨꯃꯤꯟꯅ ꯊꯣꯛꯄ ꯁꯨꯡꯌꯥ ꯌꯥꯗꯦꯕ ꯅꯣꯡ ꯇꯥꯔꯗꯤ ꯅꯨꯡꯁꯤꯠ ꯑꯃ ꯌꯥꯎꯔꯅꯤ ꯍꯧꯖꯤꯛꯀꯥꯟ ꯆꯨꯝꯅꯁꯨ ꯇꯥꯔꯣꯏ ꯐ ꯁꯤꯅ ꯂꯣꯏꯔꯗ꯭ꯔꯣ ꯌꯥꯝꯅ ꯂꯦꯟ ꯌꯥꯎꯏ ꯍꯥꯏꯔꯒ ꯍꯧꯖꯤꯛꯇꯤ ꯀꯩꯅ ꯅꯣꯡ ꯇꯗꯕꯗ ꯂꯦꯟꯈ꯭ꯔꯦ ꯈꯤꯇꯪ ꯇꯥꯕꯁꯨ ꯌꯥꯎꯔꯤꯅꯦ
ꯎꯝ ꯍꯣꯏ ꯑꯗꯨꯅꯦ ꯍꯥꯏꯁꯦ ꯍꯧꯖꯤꯛ ꯅꯣꯡꯖꯨ ꯊꯥꯕꯨꯗꯤ ꯑꯣꯏ ꯍꯥꯏꯗꯤ ꯏ ꯉꯥ ꯏꯪꯉꯟ ꯃꯇꯝꯅꯤꯅꯀꯣ ꯍꯧꯖꯤꯛ ꯅꯣꯡ ꯐꯖꯅ ꯇꯥꯕ ꯃꯇꯝꯅꯦꯕ ꯍꯣꯏ ꯂꯧ ꯎꯕ ꯃꯈꯩꯒꯤꯕꯨꯗꯤ ꯍꯔꯥꯎꯕ ꯑꯩꯈꯣꯏꯅꯕꯨꯗꯤ ꯂꯝꯕꯤ ꯆꯠꯄ ꯃꯈꯩꯅꯕꯨꯗꯤ ꯀꯩꯅꯣ ꯇꯧꯕꯒꯤ ꯏꯁꯤꯡꯗ ꯅꯨꯡꯉꯥꯏꯇ ꯇꯒꯤꯅ ꯀꯣ ꯑꯗꯨꯗꯨ ꯀꯩꯅꯣ ꯇꯧꯋꯦ ꯀꯣ ꯑꯩ ꯉꯁꯥꯏ ꯈꯟꯈꯤꯕꯗꯣ ꯀꯥꯎꯔꯦ ꯑꯣ ꯂꯦꯟ ꯇꯥꯕꯗꯣꯀꯣ ꯂꯦꯟꯗꯣ ꯍꯣꯏ ꯅꯥꯕꯩꯗꯤ ꯑꯃ ꯑꯅꯤ ꯈꯛꯇ ꯇꯥꯕꯅꯦ ꯍꯧꯖꯤꯛꯅ ꯁꯤꯅ ꯄꯨꯔꯥ ꯅ ꯎꯟ ꯇꯥꯕꯩ ꯇꯥꯏꯞꯇ ꯂꯦꯟ ꯉꯥꯛꯇ ꯑꯣꯏꯅ ꯍꯩꯗꯕꯩ ꯇꯥꯏꯞꯇ ꯇꯧꯕꯁꯦ ꯑꯁ ꯄꯨꯔꯥ ꯃꯍꯩ ꯃꯔꯣꯡ ꯃꯈꯩ ꯂꯣꯏ ꯃꯥꯡ ꯇꯥꯛꯇꯅ ꯇꯧꯔꯤꯕ ꯈꯣꯠꯂꯤꯕ ꯑꯗꯩ ꯀꯣꯕꯤꯗꯒꯁꯦ ꯄꯨꯔꯥ ꯁꯦꯠ ꯁꯦꯠ ꯀꯥꯏꯗꯅ ꯇꯧꯔꯤꯁꯦ ꯍꯥꯏꯗꯤꯩ ꯃꯣꯏꯗꯗꯤ ꯐꯥꯔꯃꯔꯁ ꯃꯈꯩꯗꯗꯤ ꯌꯥꯝꯅ ꯃꯥꯡꯖꯩꯗꯅꯀꯣ ꯑꯗꯨꯒꯨꯝꯕꯗꯣ ꯑꯗꯨꯒ ꯀꯩꯅꯣ ꯑꯩ ꯎꯝ
ꯊꯧꯃꯤꯁꯤꯡꯒꯤ ꯑꯣꯏꯅꯗꯤ ꯉꯁꯥꯏꯒꯤ ꯋꯥꯅ ꯍꯣꯠꯅꯖꯔꯒ ꯃꯍꯩ ꯌꯥꯜꯂꯝꯗꯥꯏꯗ ꯂꯣꯏꯅ ꯑꯃꯨꯛ ꯌꯥꯟꯊꯠꯄꯤꯔꯝꯃꯤꯅ ꯄꯨꯔꯥ ꯅꯨꯡꯉꯥꯏꯇꯕꯗꯣ ꯍꯥꯏꯕꯗꯤ ꯅꯪꯁꯨ ꯑꯝꯇ ꯈꯜ ꯂꯩꯔꯝꯨꯒꯅꯤ ꯑꯗꯨꯗ ꯃꯇꯝ ꯃꯌꯥꯝ ꯆꯪꯗꯅ ꯏꯅꯔꯖꯤ ꯃꯌꯥꯝ ꯆꯪꯗꯅ ꯄꯩꯁꯥ ꯃꯌꯥꯝ ꯊꯥꯗꯔꯒ ꯋꯥꯅ ꯍꯣꯠꯅꯔꯦ ꯅꯨꯡꯁꯥ ꯁꯥꯔ ꯀꯥꯟꯗꯨꯗ ꯑꯗꯨꯒ ꯑꯗꯨꯃꯥꯏꯅ ꯀꯣꯛꯀ ꯌꯥꯟꯊꯠꯄꯤꯕꯩꯗꯣ ꯅꯨꯡꯉꯥꯏꯇꯗꯅꯀꯣ ꯑꯗꯨ ꯍꯥꯏꯔꯒ ꯉꯁꯥꯏꯒꯤ ꯅꯣꯡ ꯇꯥꯕꯒꯤꯗꯣ ꯂꯧꯃꯤꯁꯤꯡꯅꯗꯤ ꯅꯨꯡꯉꯥꯏꯖꯕ ꯍꯥꯏꯗꯣ ꯑꯩꯈꯣꯏꯁꯨ ꯅꯨꯡꯉꯥꯏꯕ ꯊꯣꯛꯇꯤ ꯊꯣꯛꯏꯕꯅꯦ ꯂꯧꯃꯤꯁꯤꯡꯅ ꯅꯨꯡꯉꯥꯏꯕ ꯍꯥꯏꯁꯦ ꯃꯣꯏꯅ ꯄꯨꯊꯣꯛꯇ꯭ꯔꯒꯗꯤ ꯑꯩꯈꯣꯏ ꯀꯩꯁꯨ ꯆꯥꯔꯣꯏꯗꯣꯏꯅꯦ ꯑꯃꯨꯛ ꯅꯠꯇ꯭ꯔꯥ ꯑꯗꯨꯅ ꯅꯨꯡꯉꯥꯏꯕꯕꯨꯗꯤ ꯊꯣꯛꯏꯅꯦ ꯑꯗꯨꯑꯣꯏꯁꯨ ꯁꯨꯝ ꯂꯩꯗꯅ ꯉꯥꯏꯍꯥꯛ ꯉꯥꯏꯍꯥꯛꯇꯨꯒꯤ ꯍꯥꯏꯔꯤꯕ ꯍꯥꯏꯗꯨꯅꯦ ꯊꯕꯛ ꯏꯪꯈꯥꯡ ꯆꯠꯊꯣꯛꯄꯗ ꯅꯨꯡꯉꯥꯏꯇꯦ ꯑꯗꯨꯒꯤ ꯑꯗꯨꯕꯨ ꯈꯟꯊ ꯈꯟꯖꯤꯜꯂꯨꯔꯒꯗꯤ ꯁꯤꯗꯤ ꯃꯍꯧꯁꯥꯒꯤ ꯈꯨꯠꯁꯦꯝꯅꯤ ꯇꯧꯗꯕ ꯌꯥꯗꯕꯅꯤ ꯁꯤ ꯇꯧꯕꯗꯨꯅꯁꯨ ꯑꯩꯈꯣꯏ ꯉꯁꯥꯏꯒꯤ ꯑꯩ ꯍꯧꯖꯤꯛ ꯍꯥꯏꯗꯣ ꯂꯧꯃꯤꯁꯤꯡꯅ ꯍꯔꯥꯎꯔꯤꯗꯅ ꯐꯧ ꯊꯣꯛꯑꯒ ꯑꯩꯈꯣꯏꯁꯨ ꯆꯥꯕ ꯌꯥꯗꯤ ꯌꯥꯎꯗꯣꯏꯅꯦꯕ ꯑꯗꯨꯅꯤ ꯑꯗꯨ ꯅꯤꯡꯁꯤꯡꯉꯛꯄ ꯍꯥꯏꯇꯥꯔꯦ ꯑꯗꯨꯒꯤ ꯀꯩꯅꯣꯗꯣ ꯑꯗꯨꯅꯤ
ꯑꯗꯨ ꯑꯗꯨꯅꯦ ꯍꯥꯏꯗꯤ ꯐꯧꯗꯣ ꯍꯧꯖꯤꯛꯀꯥꯟꯗꯤ ꯑꯗꯨꯝ ꯁꯤꯖꯟꯒꯤ ꯑꯣꯏꯕ ꯅꯣꯡꯁꯤꯗ ꯗꯤꯄꯦꯟ ꯇꯧꯔꯒ ꯑꯗꯨꯝ ꯀꯩꯅꯣ ꯇꯧꯔꯦꯗꯅ ꯐꯧ ꯍꯨꯟꯕ ꯈꯣꯠꯄ ꯇꯧꯔꯦꯗꯅꯀꯣ ꯑꯗꯣ ꯑꯩꯈꯣꯏ ꯁ꯭ꯋꯥꯏꯗꯕꯨꯗꯤ ꯏꯁꯤꯡ ꯆꯥꯎꯕ ꯈꯣꯠꯄꯗꯤ ꯊꯣꯏꯅ ꯇꯧꯗ꯭ꯔꯦ ꯍꯥꯏꯕꯗꯤ ꯏꯝꯗꯝ
ꯏꯔꯝ ꯅꯔꯥ ꯐꯖꯅ ꯁꯦꯡꯅ ꯂꯩꯕꯅꯤꯅ ꯅꯣꯡ ꯇꯥꯔꯒꯁꯨ ꯑꯩꯈꯣꯏ ꯏꯁꯤꯡ ꯏꯆꯥꯎꯁꯨ ꯊꯣꯏꯅ ꯊꯣꯛꯍꯟꯗꯦꯕꯀꯣ ꯑꯗꯒꯤ ꯐꯥꯝ ꯄꯥꯊꯣꯛꯄ ꯈꯣꯠꯇꯣꯛꯄꯁꯤ ꯊꯣꯏꯅ ꯇꯧꯍꯟꯗꯦ ꯃꯅꯤꯡꯂꯣꯝ ꯁꯥꯏꯠꯇꯗꯤ ꯌꯥꯝ ꯇꯧꯋꯦ ꯑꯗꯒꯤ ꯑꯩꯈꯣꯏꯁꯦ ꯍꯣꯏ ꯃꯣꯏ ꯏꯪꯈꯣꯜ ꯀꯣꯏꯔ ꯑꯩꯣꯏ ꯏꯟꯖꯥꯡ ꯅꯥꯄꯤ ꯑꯗꯨꯣꯝꯗꯟ ꯇꯥꯛꯕ ꯀꯥꯟꯗꯗꯤ ꯂꯣꯏꯔꯦ
ꯄꯨꯡꯈꯥꯏꯗ ꯂꯣꯏꯅꯃꯛ ꯁꯔꯕꯅꯥ ꯁꯥꯔꯒꯅꯦ ꯑꯗꯨꯒ ꯌꯣꯟꯕ ꯑꯝꯇ ꯌꯥꯗꯕꯤ ꯌꯣꯜꯂꯒꯁꯨ ꯂꯨꯄꯥ ꯃꯉꯥꯒꯤ ꯀꯩꯅꯣꯒ ꯀꯣꯕꯤ ꯃꯉꯥ ꯇꯔꯨꯛꯀ ꯇꯧꯕꯤ ꯂꯨꯄꯥ ꯇꯔꯥꯒꯤ ꯀꯣꯕꯤ ꯃꯉꯥ ꯇꯔꯨꯛ ꯇꯧꯊꯣꯛꯄꯤ ꯑꯗꯨꯃꯥꯏꯅ ꯇꯧꯔꯦ ꯑꯗꯨꯅ ꯃꯣꯏꯁꯨ ꯀꯔꯕꯥꯔꯗꯣ ꯃꯥꯡꯉꯦꯕꯀꯣ ꯑꯗꯩ ꯑꯃꯨꯛ ꯏꯝꯐꯥꯜ ꯁꯥꯏꯠ ꯑꯗꯨꯅꯝ ꯑꯃꯨ ꯇꯧꯔꯤꯁꯤꯅꯨꯛ ꯅꯣꯡ ꯇꯥꯔꯦ ꯍꯥꯏꯔꯒꯗꯤ ꯏꯊꯩ ꯂꯧꯈꯣꯡ ꯃꯈꯩꯗꯣ ꯂꯣꯏ ꯏꯊꯩ ꯂꯧꯈꯣꯡ ꯍꯥꯏꯁꯦ ꯍꯥꯏꯗꯤ ꯈꯣꯡꯕꯥꯟ ꯀꯩꯀꯩ ꯃꯈꯩꯗꯣ ꯂꯣꯏꯅ ꯐꯨꯜꯂ ꯂꯩꯔꯕꯅꯤꯅ ꯐꯠꯇ ꯍꯥꯎꯊꯤꯅ ꯂꯣꯏꯅ ꯑꯃꯨꯛ ꯑꯗꯨꯝ ꯏꯁꯤꯡꯅ ꯏꯖꯥꯎ ꯊꯣꯛꯑꯅꯤ ꯑꯗꯨꯅ ꯂꯝꯕꯤ ꯆꯠꯄ ꯀꯥꯟꯗꯁꯨ ꯌꯥꯝ ꯅꯨꯡꯉꯥꯏꯇ꯭ꯔꯦꯕ ꯑꯗꯨꯝ ꯍꯥꯏꯗꯤ ꯒꯥꯔꯤ ꯃꯆꯥ ꯊꯧꯕꯁꯨ ꯅꯨꯡꯉꯥꯏꯇ꯭ꯔꯦ ꯑꯗꯒꯤ ꯑꯩꯈꯣꯏꯅ ꯕꯁꯇꯕꯨ ꯇꯣꯡꯉꯦꯅ ꯈꯜꯂꯣ ꯑꯗꯨꯒ ꯀꯨꯝꯃꯒ ꯑꯗꯨꯝ ꯃꯇꯦꯛ ꯈꯔ ꯆꯠꯄꯗ ꯑꯗꯨꯝ ꯑꯋꯥꯕ ꯑꯃ ꯑꯣꯏꯔꯦꯕ ꯍꯥꯏꯗꯤ ꯏꯁꯤꯡꯗꯨ ꯆꯥꯎꯔꯕꯅꯤꯅꯀꯣ ꯑꯗꯒꯤ ꯃꯣꯏ ꯅꯂꯥꯒꯤ ꯃꯆꯨꯝ ꯍꯥꯏꯔꯣ ꯐꯠꯇꯕ ꯉꯥꯛꯇꯅꯤ ꯃꯣꯏꯗꯤ ꯑꯗꯨꯝ ꯍꯥꯏꯗꯤ ꯖꯥꯠꯀꯤ ꯁꯨꯕꯅꯤꯅ ꯅꯝꯕꯕꯨꯣꯜꯔꯦꯦ ꯆꯞ ꯃꯥꯟꯅꯩ ꯅꯣꯡꯃ ꯆꯨꯔꯛꯑꯒꯗꯤ ꯑꯗꯨꯅꯦ ꯇꯧꯔꯤꯁꯦ ꯑꯗꯨꯅ ꯏꯝꯐꯥꯜꯗꯗꯤ ꯋꯥꯏ ꯍꯥꯏꯇꯥꯔꯦ ꯅꯣꯡ ꯆꯨꯔꯒꯗꯤ ꯑꯩꯈꯣꯏ ꯁ꯭ꯋꯥꯏꯗꯕꯨ ꯈꯔ ꯂꯧꯎ ꯁꯤꯡꯎꯕ ꯃꯈꯩꯗꯤ ꯅꯨꯡꯉꯥꯏꯕꯒꯤ ꯋꯥꯅꯤ ꯅꯠꯇ꯭ꯔꯥ ꯑꯗꯣ ꯅꯪ ꯀꯩꯅꯣꯒ ꯇꯧꯕ꯭ꯔꯥ ꯁ꯭ꯋꯤꯝꯃꯤꯡꯒꯨꯝꯕ ꯇꯧꯕ꯭ꯔꯥ ꯀꯃꯥꯏꯅ ꯇꯧꯒꯦ ꯁ꯭ꯋꯤꯝꯃꯤꯡ ꯏꯔꯣꯏꯕꯗꯤ ꯍꯩꯕ꯭ꯔꯥ ꯀꯃꯥꯏꯅ ꯇꯧꯒꯦ
ꯋꯥꯆꯧꯒ ꯏꯔꯣꯏꯕꯁꯦ ꯍꯣꯏ ꯑꯉꯥꯡꯉꯩꯗꯗꯤ ꯇꯨꯔꯦꯟꯗ ꯑꯗꯨꯝ ꯆꯥꯎꯔꯛꯑꯦ ꯍꯥꯏꯗꯨꯅꯤ ꯍꯥꯏꯗꯤ ꯁꯥꯄꯣꯟ ꯂꯣꯏꯕ ꯅꯣꯏꯗꯕ ꯑꯗꯒꯤ ꯑꯗꯨꯝ ꯇꯨꯔꯦꯟꯁꯤꯗ ꯂꯩꯗꯧꯒꯦ ꯇꯧꯕꯗꯣ ꯑꯗꯨꯝ ꯈꯔ ꯏꯁꯤꯡ ꯍꯩꯊꯔꯒ ꯂꯩꯔꯥꯏꯗꯒꯤ ꯅꯥꯟꯗꯕꯤ ꯈꯔ ꯆꯥꯟꯅ ꯊꯨꯟ ꯌꯥꯠꯄ ꯈꯔ ꯌꯥꯎ ꯑꯗꯨꯝ ꯇꯧꯔꯒ ꯂꯥꯛꯑꯦ ꯋꯥꯕꯁꯨ ꯈꯪꯉꯛꯦ ꯑꯗꯨꯝ ꯆꯥꯡ ꯍꯟꯊꯕꯅꯤꯅꯀꯣ ꯃꯤꯠꯀꯥꯁꯦ ꯉꯥꯡ ꯁꯛ ꯉꯥꯡꯉꯒ ꯑꯗꯨꯃꯥꯏꯅ ꯂꯥꯛꯑꯗꯣꯏꯅꯦ ꯑꯗꯨ ꯍꯥꯏꯔꯒ ꯅꯪ ꯍꯧꯖꯤꯛ ꯊꯥꯗꯣ ꯌꯦꯡꯍꯧꯔꯣ ꯃꯅꯤꯡꯂꯣꯝꯗ ꯑꯣꯜꯂꯒ ꯊꯥꯗꯣ ꯍꯧꯖꯤꯛ ꯊꯣꯛꯑꯕꯅꯦ ꯎꯔꯕꯅꯦ ꯑꯗꯨꯒ ꯉꯁꯥꯏꯒꯤ ꯏꯁꯤꯡ ꯆꯥꯎꯕꯒꯤ ꯃꯇꯥꯡꯗꯣ ꯑꯩꯅ ꯍꯪꯖꯅꯤꯡꯉꯤꯁꯦ ꯁꯣꯝꯅ ꯍꯥꯏꯗꯤ ꯁꯨꯝ ꯒ꯭ꯌꯥꯟ ꯇꯥꯔꯛꯄ ꯊꯥꯏꯅꯒꯤ ꯋꯥ ꯅꯠꯇꯕꯀꯣ ꯏꯁꯥꯅ ꯒ꯭ꯌꯥꯟ ꯇꯥꯔꯛꯄꯗꯒꯤ ꯏꯁꯤꯡ ꯆꯥꯎꯕꯁꯦ ꯊꯦꯡꯅꯕꯤꯈ꯭ꯔꯕ ꯊꯦꯡꯅꯈ꯭ꯔꯒꯅ ꯀꯌꯥꯔꯛ ꯊꯦꯡꯅꯈ꯭ꯔꯒꯦ ꯑꯗꯒꯤ ꯑꯗꯨꯗ ꯊꯦꯡꯅꯈꯤꯕꯗꯣ ꯁꯨꯝ ꯂꯩꯗꯅ ꯅꯤꯡꯁꯤꯡꯍꯧꯕ ꯀꯈꯣꯏ ꯀꯌꯥ ꯋꯥꯔꯤ ꯈꯤꯇꯪ ꯁꯌꯔ ꯇꯧꯕꯤꯕꯅꯦ ꯗ ꯂꯩꯔꯤꯀꯥꯟꯗ ꯊꯦꯡꯅꯈꯤꯕ ꯑꯣꯏꯔꯒꯗꯤ
ꯏꯁꯤꯡ ꯆꯥꯎꯕꯁꯦ ꯑꯩꯈꯣꯏ ꯁꯤꯗꯗꯤ ꯊꯣꯏꯅ ꯂꯩꯇꯦ ꯍꯥꯏꯕꯗꯤ ꯑꯩꯈꯣꯏ ꯇꯨꯔꯦꯟꯁꯦ ꯄꯥꯊꯣꯛꯄ ꯈꯣꯠꯇꯣꯛꯄꯁꯦ ꯊꯣꯏꯅ ꯂꯩꯇꯦꯕꯀꯣ ꯍꯣꯏ ꯑꯃꯨꯛꯇꯪꯗꯤ ꯄꯥꯊꯣꯛꯈꯤ ꯄꯥꯊꯣꯛꯄ ꯑꯣꯏ ꯇꯔꯒꯁꯨ ꯌꯨꯝꯗ ꯊꯣꯏꯅ ꯆꯦꯟꯁꯤꯜꯂꯛꯇꯦꯕ ꯑꯩꯈꯣꯏꯁꯤꯅ ꯑꯃꯨꯛ ꯂꯩꯔꯥꯏꯗꯨ ꯋꯥꯡꯉꯒ ꯂꯩꯕꯅꯤꯅꯀꯣ ꯑꯗꯨꯒ ꯏꯁꯤꯡꯒ ꯑꯗꯨꯝ ꯍꯥꯏꯗꯤ ꯌꯥꯝ ꯆꯥꯎꯕ ꯈꯣꯠꯄ ꯑꯗꯨꯃꯥꯏꯅ ꯇꯧꯕꯗꯨ ꯕꯨꯗꯤ ꯑꯗꯨꯝ ꯇꯨꯔꯦꯟ ꯃꯌꯥꯁꯤꯅ ꯑꯗꯨꯝ ꯎꯗꯤ ꯎꯏꯌꯦ ꯑꯗꯨꯒ ꯌꯨꯝꯗꯗꯤ ꯆꯪꯉꯛꯇꯦꯕ ꯏꯁꯤꯡꯗꯣꯀꯣ ꯑꯗꯨꯀꯥꯟꯗ ꯇꯧꯕꯁꯦ ꯑꯗꯨꯝ ꯏꯟ ꯃꯆꯥꯒꯨꯝꯕ ꯇꯧꯔꯒ ꯏꯟ ꯁꯣꯟꯕꯅꯤ ꯈꯪꯗꯦ ꯑꯗꯨꯃꯥꯏꯅ ꯇꯧꯔꯒ ꯅꯍꯥꯟꯋꯥꯏ ꯑꯉꯥꯡ ꯑꯣꯏꯔꯤꯉꯩꯗ ꯊ ꯊꯦꯡꯅꯈꯤꯕꯗꯨꯅꯤꯀꯣ ꯍꯧꯖꯤꯛꯀꯥꯟꯗꯕꯨꯗꯤ ꯆꯤꯡꯕꯁꯤꯦ ꯈꯤꯇꯪꯗ ꯍꯟꯊꯔꯦ ꯉꯍꯥ ꯂꯣꯏꯗꯤ ꯑꯁ ꯌꯥꯝ ꯆꯤꯡꯅꯩ ꯉꯥꯁꯨ ꯌꯥꯝ ꯌꯥꯝ ꯂꯥꯛꯑꯦ ꯍꯥꯏꯇꯥꯔꯦ ꯉꯥ ꯃꯈꯜ ꯃꯈꯜ ꯃꯈꯜ ꯉꯥꯋꯥ ꯂꯥꯛꯏ ꯑꯗꯒꯤ ꯀꯩ ꯀꯩꯅꯣ ꯃꯌꯥꯝ ꯑꯃ ꯍꯥꯏꯗꯤ ꯍꯧꯖꯤꯛ ꯐꯪꯗꯕ ꯉꯥ ꯃꯌꯥꯝ ꯐꯪꯉꯦ ꯍꯥꯏꯇꯥꯔꯦ ꯉꯥꯃꯥꯏ ꯐꯥꯎꯕ ꯌꯥꯝ ꯂꯥꯛꯑꯦꯕ ꯍꯧꯖꯤꯛꯇꯤ ꯉꯥꯃꯥꯏ ꯎꯒꯦ ꯐꯪꯗ꯭ꯔꯦ ꯁ꯭ꯋꯥꯏꯗꯀꯣ ꯑꯗꯨꯅ ꯑꯗꯨꯃꯥꯏꯅ ꯇꯧꯋꯦ ꯑꯗꯨꯒ ꯑꯁ ꯊꯥꯁꯤꯗꯤ ꯍꯣꯏ ꯎꯕꯨꯗꯤ ꯎꯔꯦ ꯑꯗꯨꯒ ꯀꯩꯅꯣꯗꯣ ꯑꯩ ꯉꯁꯥꯏ ꯏꯔꯣꯏꯕꯒꯤ ꯍꯥꯏꯕꯗꯣ ꯏꯔꯣꯏꯕꯒꯤ ꯅꯪ ꯁ꯭ꯋꯤꯃꯤꯡ ꯍꯩꯕ꯭ꯔꯥꯅ ꯍꯪꯉꯛꯏꯗꯣ ꯑꯩꯁꯦ ꯉꯁꯤ ꯉꯔꯥꯡꯁꯦ ꯁꯨꯝ ꯍꯥꯏꯗꯤ ꯋꯦꯠꯁꯦ ꯍꯦꯟꯒꯠꯂꯛꯄꯒꯤ ꯁꯤꯣꯏ ꯏꯔꯣꯏꯔꯗꯤ ꯈꯤꯇꯪ ꯑꯗꯨꯅ ꯍꯦꯟꯅ ꯇꯥꯕꯅꯦꯕ ꯋꯦ ꯀꯣ ꯑꯗꯨꯒꯤꯅꯤ ꯑꯩꯅ ꯁꯨꯝ ꯍꯪꯉꯛꯏꯁꯤꯅ ꯑꯃꯨꯛ ꯁ꯭ꯋꯤꯝꯃꯤꯡ ꯄꯨꯜꯒꯨꯝꯕꯗ ꯆꯠꯂꯒ ꯏꯔꯣꯏꯔꯗꯤꯒ ꯈꯟꯕꯤꯗꯣ ꯑꯗꯨꯒꯤꯅꯤꯗ ꯇꯨꯔꯦꯟꯗ ꯍꯧꯖꯤꯛ ꯏꯔꯣꯏꯕꯗꯤ ꯑꯃꯨꯛ ꯇꯜꯂꯦꯕ ꯅꯍꯥꯟꯋꯥꯏ ꯀꯨꯝꯈꯤꯗ꯭ꯔꯕꯅꯤꯅꯀꯣ ꯀꯣꯛꯀꯤꯕꯗꯣ ꯑꯗꯨꯏ ꯁꯨꯝ ꯏꯔꯣꯏꯕꯕꯨ ꯍꯩꯔ ꯍꯩꯕ ꯑꯣꯏ ꯍꯥꯏꯇꯥꯔꯁꯨ ꯏ ꯊꯪꯗꯜꯛꯀꯨꯝꯕꯁꯦ ꯇꯨꯔꯦꯟꯁꯦ ꯍꯧꯖꯤꯛ ꯌꯥꯝ ꯀꯤꯦꯔꯕ ꯀꯩꯒꯤꯅꯣ ꯈꯪꯗꯦ ꯁꯨꯝ ꯀꯨꯝꯈꯤꯗꯕꯩꯔꯥ ꯈꯪꯗꯦꯕ ꯑꯗꯨꯗ ꯏꯃꯥꯟꯅꯕ ꯑꯃ ꯇꯧꯔꯒ ꯑꯗꯨꯝ ꯀꯨꯝꯃꯒꯗꯤ ꯑꯗꯨꯃꯥꯏꯅ ꯇꯧꯕ ꯍꯥꯏꯇꯥꯔꯦꯀꯣ ꯊꯑꯣꯏꯅ ꯇꯨꯔꯦꯜꯗꯤ ꯀꯨꯝꯗ꯭ꯔꯦ ꯑꯗꯨꯝ ꯄꯨꯈ꯭ꯔꯤꯒꯨꯝꯕꯗꯗꯤ ꯆꯠꯂꯒ ꯂꯨꯖꯕ ꯈꯣꯠꯄꯗꯤ ꯇꯧꯋꯦ ꯑꯗꯨꯒ ꯇꯨꯔꯦꯟꯗꯨꯗꯤ ꯄꯥꯛ ꯀꯨꯝꯗ꯭ꯔꯦ ꯍꯥꯏꯇꯥꯔꯦ ꯑ ꯁꯣ ꯍꯣꯏꯗꯤ ꯀꯃꯥꯏꯅ ꯇꯧꯔꯤꯦ
ꯇꯧꯔꯤꯒꯦ ꯅ ꯏꯁꯤꯡꯦꯟ ꯇꯦ ꯑ ꯍꯣꯏ ꯏꯁꯤꯡꯁꯤ ꯇꯨꯔꯦꯜꯗꯒꯤ ꯇꯣꯏꯅꯤ ꯑꯗꯨꯒ ꯊꯛꯅꯕꯕꯨꯗꯤ ꯂꯩꯌꯦ ꯇꯣꯉꯥꯟꯅ ꯑꯗꯨꯗ ꯉꯁꯥꯏꯒꯤ ꯏꯔꯣꯏꯕꯒꯤ ꯃꯇꯥꯡꯗꯣ ꯇꯨꯔꯦꯜꯗ ꯏꯔꯣꯏꯕꯁ ꯁꯦ ꯇꯁꯦꯡꯅ ꯍꯧꯖꯤꯛꯇꯤ ꯂꯨꯖꯕꯁꯦ ꯂꯨꯖꯅꯤꯡꯗ꯭ꯔꯦ ꯀꯩꯁꯨ ꯀꯩ ꯇꯨꯔꯦꯟꯗ ꯑꯗꯒꯤ ꯑꯗꯨꯝ ꯈꯤꯇꯪ ꯀꯤꯕ ꯑꯃ ꯑꯗꯨꯝ ꯐꯥꯎꯔꯦ ꯏꯁꯥꯁꯦꯀꯣ ꯁꯨꯝ ꯀꯨꯏꯅ ꯀꯨꯝꯗ꯭ꯔꯕꯅꯤꯅꯀꯣ ꯑꯗꯨꯒ ꯉꯁꯥꯏꯒꯤ ꯀꯨꯏꯅ ꯀꯩꯁꯨ ꯏꯔꯣꯏꯕꯁꯨ ꯉꯝꯒꯗꯕ ꯃꯥꯟꯗ꯭ꯔꯦ ꯍꯥꯏꯅ ꯈꯟꯕꯗ ꯍꯥꯏꯕꯗꯤ ꯀꯨꯏꯔꯦꯗꯅꯀꯣ ꯑꯩꯈꯣꯏꯅ ꯊꯥꯗꯣꯂꯛꯏꯁꯦ ꯑꯉꯥꯡ ꯑꯣꯏꯔꯤꯉꯩꯗꯕꯨ ꯏꯁꯥꯗꯣ ꯄꯥꯔꯞ ꯄꯥꯔꯞ ꯍꯥꯏꯁꯦ ꯑꯩꯕꯨꯗꯤ ꯊꯥꯏꯅꯩꯗꯤ ꯑꯗꯨꯝ ꯅꯣꯏꯇꯛꯀꯤ ꯇꯧꯔꯒ ꯑꯗꯨꯝ ꯂꯥꯛꯑꯦꯀꯣ ꯑꯗꯨ ꯑꯣꯏꯔꯁꯨ ꯑꯉꯥꯡ ꯑꯣꯏꯕꯅꯤꯅ ꯍꯥꯏꯗꯤ ꯈꯪꯗꯦ ꯍꯧꯖꯤꯛ ꯂꯩꯔꯤꯕ ꯐꯤꯕꯝꯁꯤꯗꯩꯗꯤ ꯈꯤꯇꯪꯗꯤ ꯐꯩꯗꯅꯀꯣ ꯑꯗꯣ ꯍꯧꯖꯤꯛ ꯅꯣꯏꯔꯕꯅꯤꯅ ꯀꯩꯁꯨ ꯏꯔꯣꯏꯕꯁꯨ ꯉꯝꯃꯔꯣꯏ ꯑꯗꯒꯤ ꯇꯨꯔꯦꯟꯁꯨ ꯀꯤꯕ ꯍꯥꯏꯗꯨꯒꯤꯗꯤ ꯀꯤꯔꯦꯕ ꯇꯁꯦꯡꯅ ꯍꯥꯏꯕꯗꯤ ꯁꯨꯝ ꯈꯪꯗꯦ ꯑꯗꯨꯝ ꯇꯧꯈꯤꯗ꯭ꯔꯕꯅꯤꯅ ꯁꯨꯝ ꯊꯥꯗꯣꯛꯂꯛꯑꯕꯅꯤꯅ ꯊꯕꯛꯇꯣ ꯑꯗꯨꯃꯥꯏꯅ ꯇꯧꯋꯦ ꯑꯗꯨꯒ ꯑꯩꯁꯦ ꯀꯩꯅꯣꯝꯃ ꯍꯥꯏꯒꯦꯗꯤ ꯈꯜꯂꯝꯕꯅꯦ ꯀꯥꯎꯗꯤ ꯀꯥꯎ ꯑꯣꯦ ꯐꯔꯦ ꯍꯣꯔꯦꯟ ꯅꯤꯡꯁꯤꯡꯉꯀꯥꯟꯗ ꯍꯥꯏꯔꯛꯑꯒꯦ ꯑꯗꯨꯝ ꯃꯈꯥ ꯇꯥꯅꯔꯁꯨ ꯌꯥꯔ
ꯑꯣ ꯑꯩꯁꯨꯅꯦꯕꯨꯀꯣ ꯇꯨꯔꯦꯟꯗꯣ ꯍꯥꯏꯗꯤꯅꯦꯕꯨꯛꯀꯣ ꯁꯨꯝ ꯀꯔꯤꯝꯇ ꯍꯧꯗꯀꯥꯟꯗ ꯀꯔꯤꯝ ꯈꯟꯗꯦꯕ ꯁꯨꯝ ꯏꯔꯣꯏꯔꯅꯤꯗꯅ ꯑꯗꯨꯒ ꯈꯣꯡꯗꯒ ꯁꯨꯝ ꯃꯈꯥꯗ ꯆꯔꯥꯡ ꯍꯧꯕꯗꯨꯅꯒ ꯈꯣꯡꯒ ꯈꯤꯇꯪꯒ ꯊꯦꯡꯉꯛꯄꯁ ꯁꯤꯦ ꯑꯁꯤ ꯄꯨꯔꯥ ꯍꯥꯏꯗꯤ ꯁ꯭ꯋꯥꯏ ꯁ꯭ꯋꯥꯏ ꯂꯥꯎꯋꯦꯕ ꯍꯥꯏꯗꯤ ꯁꯨꯝ ꯂꯥꯏꯅ ꯂꯧꯈꯤꯗꯒ ꯄꯒꯠꯄꯤꯗꯨꯀꯣ ꯑꯗꯩ ꯃꯔꯤ ꯄꯜꯂꯤꯗꯨꯅ ꯁꯠꯀꯠ ꯄꯜꯂꯒ ꯆꯤꯡꯁꯤꯟꯈꯤꯕꯗ꯭ꯔꯥꯒ ꯄꯥꯈꯠ ꯄꯥꯈꯠꯄꯤꯗꯣ ꯑꯗꯨꯝ ꯇꯧꯋꯦꯕ ꯍꯧꯖꯤꯛꯀꯥꯟꯁꯦ ꯑꯗꯒꯤ ꯈꯪꯗꯦ ꯅꯍꯥꯟꯋꯥꯏꯗꯤ ꯇꯨꯔꯦꯟꯅ ꯁꯨꯝ ꯇꯥꯕꯅꯤꯅ ꯇꯨꯔꯦꯟꯗꯨ ꯀꯔꯤꯝ ꯂꯩꯔꯝꯃꯣꯏꯅ ꯁ ꯈꯟꯕꯤꯦꯕ ꯍꯧꯖꯤꯛꯅ ꯑꯃ
ꯁ ꯈꯟꯗꯦꯕ ꯍꯧꯖꯤꯛꯅ ꯑꯃꯨꯛ ꯁꯨꯝꯨꯛ ꯇꯥꯈꯤꯗꯕꯅꯤꯅ ꯇ꯭ꯔꯦꯟꯗꯨꯣ ꯀꯩ ꯂꯦꯟꯗꯣꯏꯅꯣ ꯃꯈꯥꯗ ꯀꯩ ꯂꯦꯟꯗꯣꯏꯅꯣꯣꯏꯣ
ꯈꯟꯖꯤꯟꯕꯤꯗꯣꯀꯣ ꯑꯗꯨ ꯑꯣꯏꯔꯦ ꯑꯗꯨꯒ ꯑꯃꯨꯛ ꯑꯩꯈꯣꯏ ꯀꯨꯝꯐꯝꯝꯁꯤꯅ ꯑꯃꯨꯛ ꯁꯨꯝ ꯀꯩꯅꯣꯒꯤ ꯅꯥꯂꯤ ꯀꯩꯀꯩꯁꯨ ꯇꯥꯐꯝꯁꯨ ꯑꯣꯏꯕ ꯑꯗꯨꯅ ꯑꯩ ꯀꯨꯝꯕꯁꯦ ꯇꯜꯂꯦꯕ ꯑꯩꯈꯣꯏ ꯃꯄꯥꯁꯦ ꯑꯗꯣ ꯀꯨꯝꯃꯒꯗꯤ ꯑꯁꯨꯝ ꯂꯩꯀꯣꯜ ꯃꯅꯨꯡꯗ ꯀꯨꯝꯃꯒꯕꯨꯗꯤ ꯑꯗꯨꯗꯩ ꯏꯔꯣꯏꯔꯕꯨꯗꯤ ꯏꯁꯤꯡꯗꯣ ꯑꯗꯨꯝ ꯁꯦꯡꯕꯅꯤꯅ ꯀꯩꯝ ꯇꯧꯗꯦꯕ ꯑꯗꯨꯒ ꯑꯁꯣꯝ ꯅꯥꯀꯟ ꯂꯩꯀꯣꯠꯇ ꯃꯄꯥꯟꯗꯒꯤ ꯀꯨꯝꯊꯔꯛꯄꯗꯨꯗꯤ ꯑꯃꯨꯛ ꯃꯣꯏ ꯑꯇꯣꯞꯄ ꯉꯅꯥꯂꯤ ꯀꯩꯀꯩ ꯏꯁꯤꯡ ꯃꯌꯥꯝ ꯇꯥꯕꯅꯤꯅꯀꯣ ꯌꯥꯝ ꯐꯠꯇꯦꯕ ꯑꯗꯨ ꯄꯥꯗꯣ ꯑꯗꯨꯝ ꯃꯅꯝ ꯆꯦꯟꯕ ꯍꯥꯏꯇꯥꯥꯔꯦꯀꯣ ꯑꯗꯨꯃꯥꯏꯅ ꯇꯧꯋꯦ ꯄ꯭ꯂꯥꯁꯇꯤꯛꯄꯨꯗꯤ ꯊꯣꯏꯅꯕꯨꯗꯤ ꯇꯥꯟꯗꯦ ꯍꯥꯏꯔꯒꯁꯨ
ꯍꯣ ꯐꯔꯦ ꯐꯔꯦ ꯏꯔꯣꯏꯕꯁꯨ ꯋꯥꯔꯝꯃꯅꯤ ꯄꯣꯊ ꯑꯩꯒꯤꯁꯨ ꯄꯣꯊꯥꯔꯣ ꯉꯁꯤꯒꯤꯗꯤ
ꯍꯥꯏꯌꯣ ꯍꯥꯏ ꯍꯣꯏ ꯍꯣꯏ ꯊꯝꯃꯒꯦ ꯑꯗꯨꯒ ꯉꯁꯤꯒꯤꯗꯤ ꯁ ꯌꯥ
ꯌꯥꯔꯕꯣ